ꯑꯥꯎ
ꯍꯜꯂꯣ
ꯇꯥꯄ꯭ꯔꯣ
ꯇꯌꯦ ꯇꯥꯏꯌꯦ
ꯀꯩꯗꯅ
ꯈ꯭ꯔꯣ
ꯎꯝ ꯇꯥꯏꯌꯦ
ꯗꯧꯔꯒꯦ ꯀꯗꯧꯔꯤꯒꯦ
ꯑ ꯍꯤꯞꯄꯒꯌꯦ ꯅꯪꯗꯦ
ꯑꯩꯁꯨ ꯍꯧꯖꯤꯛ ꯛꯇ ꯍꯤꯞꯄ ꯂꯛꯑꯦ ꯊꯕꯛ ꯂꯣꯏꯕꯒ
ꯅꯪ ꯊꯕꯛ ꯂꯣꯏꯔꯦ ꯑꯩ ꯊꯕꯛ ꯂꯣꯏꯗ꯭ꯔꯤ ꯑꯩ ꯔꯨꯝꯗꯣ ꯃꯃꯜꯂꯣꯝꯗ ꯄꯔꯐ꯭ꯌꯨꯝ ꯀꯥꯞꯄꯤꯕꯒꯤ ꯅꯝꯊꯤꯃꯟꯗꯅ
ꯑꯁ ꯑꯩꯗꯣ ꯑꯁ ꯄꯨꯡ ꯑꯅꯤ ꯑꯍꯨꯝ ꯃꯄꯥꯟ ꯇꯠꯇꯦ ꯇꯥꯠꯇꯦ ꯇꯥꯦ ꯇꯥ ꯇꯧꯔꯒ ꯍꯧꯖꯤꯛ ꯈꯛꯇ ꯂꯣꯏꯕꯗ ꯉꯥꯏꯔꯦ ꯀꯣꯛ
ꯅꯪꯗꯤ ꯊꯕꯛ ꯐꯩꯅꯦ
ꯅꯗ꯭ꯔꯦ ꯅꯕꯤꯃ ꯑꯩꯁꯦ ꯕꯖꯥꯔꯗꯒꯤ ꯂꯥꯛꯄꯒ ꯉꯥꯏꯍꯥꯛ ꯐꯥꯎ ꯐꯝꯕ ꯐꯪꯗꯦ
ꯉꯔꯥꯡꯗꯤ ꯁꯤꯒꯦ ꯇꯧꯋꯦ ꯀꯣꯛ ꯆꯤꯃꯟꯗꯅꯀꯣ
ꯊ ꯍꯜꯂꯒ ꯆꯄ ꯌꯥꯗ
ꯖꯖꯥꯔꯒꯦ
ꯃꯥꯏꯔꯦꯟ ꯊꯣꯝꯕꯤꯌꯦ ꯃꯥꯏꯔꯦꯟ ꯆꯥꯏꯌꯦ
ꯍꯥꯎꯅꯥ ꯑꯩ ꯅꯍꯥꯟ ꯕꯖꯥꯔ ꯆꯠꯄꯗꯣ ꯃꯥꯏꯔꯦꯟꯗꯣ ꯄꯤꯇ꯭ꯔꯨꯛ ꯄꯤꯛꯑꯦ ꯑꯗꯨꯒ ꯌꯥꯡꯈꯥꯏꯑ ꯁꯤꯛꯁꯇꯤ ꯑꯗꯨꯃꯥꯏꯅ ꯍꯥꯏꯕꯗꯨꯗ ꯑꯩꯗꯤ ꯑꯁ ꯁꯥꯎꯅꯤꯡꯗꯅ ꯂꯧꯗ꯭ꯔꯦ ꯈꯨꯝꯝꯕꯣꯡꯗꯅ ꯌꯥꯝ ꯀꯩꯅꯣ ꯑꯃꯨꯛ ꯍꯣꯡꯉꯦ ꯌꯥꯝ ꯆꯥꯎꯕꯗꯨꯕꯨꯀꯣ ꯂꯨꯄꯥ ꯊꯥꯔꯇꯤ ꯐꯣꯔꯇꯤ ꯈꯛꯇ ꯑꯗꯨꯃꯥꯏꯅ ꯂꯧꯋꯦꯕ ꯏꯁꯁ ꯕꯖꯥꯔꯗꯣ ꯌꯥꯝ
ꯅꯪꯅ ꯂꯧꯕꯗꯣ ꯅꯪꯅ ꯂꯧꯕꯗꯣ ꯂꯂꯣꯟꯕꯤꯁꯤꯡꯅ ꯂꯧꯕ ꯌ ꯑꯣꯏꯔꯝꯃꯅꯦ
ꯎꯝ ꯇꯣꯏꯔꯝ ꯃꯅꯤ ꯑꯗ ꯏ ꯂ ꯍꯎꯗ꯭ꯔꯦ ꯇꯥꯡ ꯃꯟꯗꯅ
ꯁ
ꯑꯩꯒꯤ ꯈꯣꯟꯖꯦꯜꯗꯣ ꯌꯥꯝ ꯂꯥꯡꯕ꯭ꯔꯣ
ꯇꯅꯗꯝ ꯀꯖꯅ ꯊꯀꯣ ꯑꯦꯍ
ꯑꯩ ꯏꯆꯥꯁꯤꯡ ꯏꯆꯥꯁꯤꯡ ꯑꯃꯨꯛ ꯂꯥꯛꯑꯦ
ꯎ
ꯁꯥꯊꯤ ꯃꯥꯟꯗꯅ ꯏꯆꯥ ꯅꯨꯨꯄꯥꯗꯣ ꯄꯦꯜꯂꯦꯗꯤ
ꯍꯥꯅ ꯆꯒ ꯇꯅꯠꯇꯦ ꯏ ꯆꯁꯨꯅꯦ ꯆꯥꯕ ꯐꯥꯎ ꯆꯥꯗ꯭ꯔꯦ ꯍꯧꯖꯤꯛꯐꯥꯎ
ꯅꯪ ꯉꯁꯤꯒꯦ ꯀꯌꯥꯃꯨꯛꯗꯤꯤ ꯇꯧꯔꯒꯦ
ꯊꯕꯛ꯭ꯔꯣ
ꯐꯣꯟꯣꯟꯗ
ꯑꯗꯨꯃꯥꯏ ꯍꯥꯏꯒꯅꯨ ꯀꯔꯤꯗꯅꯣꯁꯦ
ꯀꯔꯤꯔꯥ ꯃ ꯀꯣ ꯁꯥꯈꯔ ꯏꯅꯥꯅꯁꯦ ꯀꯏꯔꯦꯒ ꯊꯕꯛꯇꯤ ꯇꯧꯗ꯭ꯔꯤꯌꯦꯦ ꯈꯖꯤꯛ ꯈꯛꯇ ꯉꯥꯏꯔꯌꯦꯦ ꯉꯁꯤꯒꯤ
ꯐꯥꯏꯅꯦ ꯑꯩꯁꯨ ꯐꯤ ꯁꯨꯅꯤꯡꯉꯥꯏ ꯂꯩꯌꯦ ꯅꯣꯡ ꯃꯪꯕꯗꯨꯗ ꯇꯟꯕ
ꯊꯕꯛꯄꯨ ꯁꯨꯒꯦ ꯍꯥꯏꯅ ꯌꯥꯝ ꯂꯩꯩꯅ ꯁꯨꯕ ꯉꯝ ꯅꯦꯦ ꯀꯉꯥꯕꯦ ꯏꯁꯨ ꯀꯉꯥꯔ ꯀ ꯥꯛ ꯄꯤꯔꯦ ꯑꯃꯨꯛ ꯑꯁ ꯑꯌꯨꯛ ꯍꯧꯒꯠꯂꯛꯑꯒ ꯑꯃꯨꯛ
ꯊꯣꯛꯅꯤꯡꯉꯥꯏꯁꯨ ꯂꯩꯌꯦ
ꯉꯝꯒꯗ꯭ꯔꯥ ꯍꯪꯒꯗ꯭ꯔꯥ ꯇꯥꯕ꯭ꯔꯣ
ꯑꯇ
ꯇꯥꯕ꯭ꯔꯣ
ꯇꯥꯏꯌꯦꯦ
ꯑ ꯇꯥꯔꯗꯤ ꯈꯃꯨꯛ꯭ꯔꯔꯤꯅ
ꯈꯨꯝꯃꯤꯁꯤꯗꯤ ꯑꯗꯣ ꯅꯪ ꯃꯆꯥꯗꯣ ꯇꯨꯏꯁꯟ ꯇꯨꯏꯁꯟ ꯆꯥꯍꯜꯂꯣꯏꯗ꯭ꯔꯣ ꯇꯨꯁꯟ ꯂꯧꯍꯜꯂꯣꯏꯗ꯭ꯔꯣ
ꯇꯨꯏꯁꯟ ꯆꯠꯂꯣ ꯍꯥꯏꯔꯒ ꯌꯥꯗꯣꯏꯅꯦ ꯈꯪꯗꯦ
ꯀꯗꯥꯏꯗꯒꯤ ꯂꯧꯥꯎꯒꯅꯤ ꯑ ꯏꯊꯛꯇ ꯂꯧꯒꯗ꯭ꯔꯥ ꯅꯣꯏ ꯔꯣꯝꯗꯤꯗ ꯂꯧꯒꯗ꯭ꯔꯥ
ꯈꯪꯗꯦ ꯀꯗꯥꯏꯋꯥꯏꯗ ꯂꯧꯒꯗꯔꯥ
ꯑꯁ ꯑꯩꯁꯨ ꯂꯧꯍꯟꯅꯤꯡꯈ꯭ꯔꯦ ꯃꯣꯏ ꯑꯣꯟꯂꯥꯏꯟ ꯑꯣꯟꯂꯥꯏꯟ ꯒꯥꯁ ꯂꯧꯕꯗꯣ ꯌꯥꯗꯦ ꯒ꯭ꯌꯥꯟꯁꯨ ꯇꯥꯗꯕꯗꯣ ꯒ꯭ꯌꯥꯟꯁꯨ ꯇꯥꯗꯕꯕꯨ ꯀꯗꯥꯏꯗꯒꯤ ꯑꯉꯥꯡꯗꯨꯕꯨ ꯑꯣꯟꯂꯥꯏꯟ ꯀ꯭ꯂꯥꯁ ꯂꯧꯍꯜꯂꯒ ꯃꯊꯣ ꯃꯔꯥꯡꯜꯁꯨ ꯈꯪꯗꯕ
ꯌꯥ ꯇꯗ ꯑꯪ ꯀꯔꯤꯅ ꯁꯥꯡꯖꯥꯔꯦ
ꯑꯩꯗꯣ ꯉꯁꯤ ꯁꯤꯕꯣꯠꯀ ꯕꯤꯤꯟꯁꯀꯥ ꯁꯧꯒ꯭ꯔꯤ ꯃꯅꯥꯗꯣ ꯀꯥꯡꯁꯣꯏ ꯆꯥꯏ ꯑꯗꯨꯒ ꯀꯔꯣꯠꯀ ꯎꯝ ꯑꯜꯂꯨ ꯀꯥꯡꯪꯍꯥꯎ ꯑꯗꯨꯒ ꯁꯒꯣꯜꯒꯤ ꯁꯤꯡꯖꯨ ꯑꯃ
ꯁꯤ ꯌꯥꯝ ꯍꯥꯎꯋꯏꯅꯦ ꯅꯥꯟꯅ ꯊꯣꯕꯔꯣꯝ ꯃ ꯊꯦꯔꯛ ꯈꯨꯌꯥ ꯑꯃꯁꯁꯦ
ꯑꯩꯅ ꯊꯣꯡꯉꯦ ꯉꯁꯤꯗꯤ ꯉꯔꯥꯡꯗꯤ ꯑꯩ ꯏꯁꯥꯗꯣ ꯉꯝꯗꯕ
ꯆꯄꯥ ꯆꯄ ꯍꯜꯂꯑꯒ ꯌꯨꯝꯗꯣ ꯏꯃꯥ ꯏꯄꯦꯃ ꯍꯨꯏ ꯃꯇꯨꯅ ꯃꯇꯨꯅ ꯍꯣꯏ ꯃ ꯇꯨꯡꯅ ꯀ ꯆꯟꯗ ꯀꯂꯤ ꯃꯣꯠꯄꯅ ꯃꯄꯥꯟꯅ ꯂꯣꯏ ꯊꯝꯃꯦ ꯑꯩꯒꯤ ꯑꯩꯒꯤ ꯔꯨꯝ ꯁꯤꯜꯂꯦ ꯀꯃꯥꯟ ꯔꯨꯝ ꯁꯤꯜꯂꯦ ꯂꯥꯏ ꯈꯨꯔꯨꯝꯐꯝꯗꯣ ꯑꯃꯨꯛ ꯁꯤꯜꯂꯦ ꯏꯁꯇꯦꯞꯇꯣ ꯑꯃꯨꯛ ꯁꯤꯜꯂꯦ ꯆꯥꯛꯁꯥꯡꯗꯣ ꯆꯥꯛꯁꯥꯡ ꯆꯥꯛꯁꯥꯡ ꯑꯅꯤ ꯑꯃ ꯑꯃꯨꯛ ꯁꯤꯜꯂꯦ ꯃꯪꯒꯣꯜꯗꯣ ꯑꯃꯨꯛ ꯁꯤꯜꯂꯦ ꯃꯄꯥꯟꯗ ꯑꯃꯨꯛ ꯁꯤꯜꯂꯦ ꯇꯩꯔꯦ ꯇꯩꯕ ꯂꯣꯏꯔꯒ ꯎꯝ ꯀꯩꯅꯣ ꯑꯩꯈꯣꯏ ꯑꯩ ꯆꯠꯂꯨꯕꯗꯨꯒꯤ ꯑꯃꯣꯠ ꯀꯥꯏꯗꯣ ꯑꯃꯨꯛ ꯐꯦꯡꯗꯣꯛꯑꯦ ꯀꯣꯂꯦꯛ ꯃꯌꯥꯝ ꯑꯃ ꯐꯦꯡꯉꯦ ꯂꯣꯏꯔꯦ ꯄꯨꯡ ꯑꯍꯨꯝꯅꯤ ꯑꯩꯅ ꯃꯨꯚꯃꯦꯟ ꯇꯧꯔꯤꯁꯦ ꯄꯨꯡ ꯇꯔꯨꯛ ꯇꯔꯦꯠꯇ ꯂꯥꯛꯑꯒ ꯄꯨꯡ ꯇꯔꯥꯗ ꯂꯣꯏ ꯍꯥꯏꯕꯗꯨꯅꯦ
ꯑꯩ ꯉꯁꯥ ꯅꯪ ꯐꯣꯟ ꯇꯧꯔ ꯄꯥꯏꯈꯠꯦ
ꯅꯅꯦꯝꯕꯣꯛꯇꯣ ꯍꯤꯗꯥꯛ ꯀꯥꯞꯄ ꯆꯪꯉꯦ
ꯑꯣ ꯆ
ꯑꯩꯅ ꯑꯩꯕꯨ ꯎꯔꯒ ꯀꯔꯤ ꯌꯦꯟꯁꯥꯡ ꯊꯣꯡꯉꯒꯦ ꯍꯥꯏ ꯑꯩꯅ ꯍꯧꯖꯤꯛ ꯇꯪ ꯑꯩ ꯂꯥꯛꯄꯗ ꯉꯥꯏꯔꯤꯌꯦꯦ ꯊꯣꯡꯗ꯭ꯔꯤꯦ ꯑꯩ ꯍꯧꯖꯤꯛ ꯈꯛꯇ ꯂꯥꯛꯄꯗ ꯉꯥꯏꯔꯦ ꯍꯥꯏꯕ ꯑꯗꯨꯒ ꯑꯩꯈꯣꯏꯒꯤ ꯃꯅꯤꯡꯒꯤ ꯅꯂꯥꯗꯣ
ꯎꯝ
ꯑꯗꯨꯁꯨ ꯅꯝ ꯅꯝꯊꯤꯃꯟꯗꯅ ꯃꯅꯝ ꯅꯝꯊꯤ ꯃꯗꯅ ꯏꯁꯤꯡ ꯕꯀꯦꯠ ꯇꯔꯥ ꯍꯦꯟꯅ ꯆꯥꯏꯊꯣꯛꯑꯦ
ꯑꯝ
ꯂꯣꯏꯔꯣꯏ ꯂꯣꯏꯔꯕꯖꯥꯠꯅꯦ
ꯇ ꯐꯩ
ꯉꯝꯗ꯭ꯔꯦ ꯀꯣꯛꯇꯣ ꯐꯤ ꯈꯣꯡꯒ꯭ꯔꯥꯎ ꯑꯁꯥꯡꯕꯗꯨꯅ ꯀꯣꯛꯇ ꯌꯦꯠ ꯀꯣꯛ ꯂꯨꯝꯕꯅꯤꯅ
ꯅꯨꯄꯤꯗ ꯋꯥꯁꯤ ꯇꯣꯛꯑꯣ ꯍꯥꯏꯕꯒꯤ ꯁꯤ ꯇꯣꯛꯑꯒ ꯂꯥꯏꯏ ꯑꯩ ꯋꯥꯏ ꯇꯩꯒꯦ ꯍꯥꯏꯕ
ꯀꯅꯥꯁꯤꯗꯨ ꯑ ꯁꯥꯕꯤꯔꯣ
ꯏ ꯅꯨꯄꯤꯗ
ꯐꯩ ꯀꯩꯅꯣ ꯅꯪꯒꯤ ꯄꯥꯎꯈꯣꯟ ꯁꯤꯕ ꯃꯐꯝꯁꯨ ꯂꯥꯛꯑꯦ ꯑꯩꯈꯣꯏ ꯑꯩꯈꯣꯏ ꯎ
ꯑꯁ ꯄꯣꯒꯣꯟ ꯁꯤꯔꯁꯨ ꯑꯁ ꯎꯈꯣꯟ ꯁꯤꯔ ꯊꯨꯝ ꯃ ꯊꯣꯡ ꯔꯝ ꯆꯥꯅ ꯇꯧꯕꯤꯗꯨꯗ ꯑꯗꯨꯒꯤ
ꯍ ꯂꯩ ꯁꯥꯥꯕꯤꯗꯤ ꯍꯧꯒꯠꯇ꯭ꯔꯤꯌꯦ ꯍꯧꯖꯤꯛꯐꯣ
ꯂꯩꯁꯥꯕꯤꯅꯤꯗꯅ ꯃꯄꯥ ꯑꯃ ꯂꯩꯔꯤꯉ ꯃꯅꯤ ꯇꯝꯖꯁꯅ
ꯇꯃꯗꯣ ꯀꯥꯏ ꯍꯦꯟꯃꯜꯂꯦ ꯑꯩꯅ ꯋꯥꯕꯈꯩ ꯋꯥꯔꯦ ꯃꯥꯗꯤ ꯍꯧꯖꯤꯛ ꯐꯥꯎ ꯍꯧꯒꯠꯇꯅ ꯇꯨꯝꯕ ꯃꯤꯕꯨ ꯂꯩꯕ꯭ꯔꯥꯅꯦ
ꯃꯣꯏꯗꯤ ꯃꯊꯟꯇ ꯅꯨꯡꯉꯥꯏꯅ ꯂꯩꯕꯒꯤ
ꯑꯗꯨ ꯑꯣꯏꯔꯁꯨ ꯑꯩꯅ ꯇꯧꯕ ꯊꯕꯛꯇꯨꯗꯤ ꯐꯔꯛꯇꯤ ꯁꯤꯟꯊꯥꯅꯕ ꯌꯥꯏꯗꯅ ꯑꯩꯅ ꯇꯧꯕꯗꯤ ꯏꯁꯤꯡꯗ ꯅꯨꯡꯗ ꯏꯁꯤꯡ ꯆꯥꯏꯕꯒꯨꯝ ꯆꯥꯏꯕꯤꯔꯦ
ꯅꯥꯟ ꯅꯨꯄꯥꯗꯦ ꯆꯥ ꯆꯈꯤꯕ꯭ꯔꯥ
ꯑꯩ ꯅꯨꯄꯥꯁꯦ ꯃꯄꯥꯟꯗ ꯂꯩ
ꯃꯁꯤ ꯗꯦꯠ ꯀꯌꯥꯔꯥ
ꯁꯤ ꯗꯦꯠ ꯋꯥꯟ ꯑꯣꯏꯔꯝꯒꯅꯤꯌꯦ ꯖꯨꯂꯥꯏꯒꯤ
ꯑ ꯑꯩꯗꯣ ꯀꯩꯅꯩꯅꯣ ꯑꯁ ꯍꯛꯆꯥꯡꯁꯦ ꯌꯥꯝꯅ ꯀꯥꯟꯊꯣꯛ ꯄꯗꯣ ꯑꯗꯨꯃꯥꯏꯅ ꯇꯧꯗꯦ ꯌꯥꯝꯅ ꯀꯩꯅꯣ
ꯀꯩꯅꯣ ꯌꯥꯝꯗꯕꯒꯤꯅꯦ ꯅꯨꯃꯤꯠꯇꯣ ꯌꯥꯝꯗꯕꯒꯤꯅꯦ ꯑꯦ ꯅꯨꯃꯤꯠ ꯌꯥꯝꯃꯗꯤ ꯀꯔꯤꯁꯨ ꯇꯧꯔꯦ
ꯈꯪ ꯗ ꯅꯣꯡꯃ ꯐꯥꯎ ꯌꯥꯝꯅ ꯅꯣꯡꯃ ꯑꯗꯨꯝ ꯐ꯭ꯔꯦꯁ ꯑꯣꯏꯊꯣꯛꯣꯔꯗꯤ ꯑꯗꯨꯝ
ꯅꯪꯒꯤꯕꯨꯣꯗꯤꯗꯣ ꯅꯪꯒꯤꯕꯨꯣꯗꯤꯗꯣ ꯍꯟꯗꯦꯗꯀꯣ
ꯍꯜꯂꯦ ꯍꯥꯏꯏ ꯑꯩꯕꯨ ꯀꯪꯈ꯭ꯔꯦ ꯍꯥꯏ
ꯀꯅꯥꯅ
ꯃꯅ ꯑꯗꯨꯝ ꯍꯥꯏꯥꯏ
ꯑꯁ ꯌꯥꯝ ꯍꯟꯗꯦꯅꯦ
ꯀꯣ ꯑꯗꯨꯅꯦꯕ ꯑꯩꯁꯨ ꯈꯪꯉꯦꯕ ꯑꯗꯨꯃꯥꯏꯅ ꯇꯧꯗꯦ ꯑꯩꯁꯨ ꯈꯜꯂꯦꯕ ꯌꯥꯝ ꯍꯟꯗꯦꯗ ꯍꯥꯏꯔ ꯑꯩ ꯅꯨꯄꯥꯁꯨ ꯃꯤꯅ ꯅꯪꯕꯨ ꯌꯥꯝ ꯀꯪꯉꯦ ꯑꯃꯨꯛ ꯍꯥꯏꯔꯝꯃꯅꯤ ꯍꯥꯏ ꯏ ꯅꯨꯄꯥꯗ ꯑꯩ ꯅꯨꯄꯥꯗꯣ ꯉꯔꯥꯡꯗꯣ ꯑꯩ ꯅꯨꯄꯥꯗꯣ ꯉꯔꯥꯡ ꯑꯗꯣ ꯂꯧ ꯆꯠꯄꯗꯣ ꯑꯩꯗꯣ ꯑꯩ ꯁꯥꯎꯕꯅꯦ ꯃꯥꯅꯦ ꯐꯣꯟ ꯇꯧꯔꯑꯒ ꯍꯥ ꯐꯣꯟ ꯇꯧꯔꯛꯑꯒ ꯀꯩꯀꯩ ꯆꯠꯂꯤꯅꯣ ꯑꯩꯅ ꯆꯠꯀꯅꯨ ꯍꯥꯏ ꯄꯇ꯭ꯔꯣ
ꯑꯁ ꯆꯠꯇ꯭ꯔꯗꯤ ꯌꯥꯔꯣꯏ ꯀꯩꯅꯣ
ꯑꯗꯨꯅꯦ
ꯆꯠꯇ꯭ꯔꯗꯤ ꯃꯥꯒꯤ ꯅꯨꯄꯥꯅ ꯐꯥꯎ ꯆꯠꯍꯟꯗꯦ ꯈꯣꯠꯇꯦ ꯍꯥꯏꯔꯛꯀꯅꯤ ꯃꯤꯒꯤ ꯃꯆꯤꯟꯗꯤ ꯀꯅꯥꯅ ꯃꯤꯦꯟꯕ ꯉꯝꯕ꯭ꯔꯥ ꯅꯠꯇ꯭ꯔꯥ
ꯑꯩꯅ ꯑꯩꯁ ꯌꯥꯝ ꯋꯥꯕꯁꯨ ꯅꯠꯇꯦꯗ ꯑꯗꯨꯝ ꯉꯥꯏꯍꯥꯛ ꯉꯥꯏꯍꯥꯛ ꯄꯣꯊꯥꯔꯒ ꯑꯃꯨꯛ ꯁꯨꯕꯅꯦ ꯎꯝ ꯍꯜꯂꯛꯑꯅꯤ ꯍꯥꯏꯔꯒꯀꯣ ꯍꯜꯂꯛꯑꯣ ꯀꯩꯒꯤ ꯆꯠꯂꯤꯅꯣ ꯑꯩꯅ ꯀꯥꯏꯩꯅꯣ ꯃꯤ ꯑꯅꯤ ꯑꯍꯨꯝ ꯅꯦꯛꯊꯑꯒ ꯄꯤꯒꯦ ꯍꯥꯏꯔꯁꯤꯗꯤ ꯀꯔꯤꯒꯤ ꯅꯪ ꯆꯠꯄꯨꯔꯣ ꯔ ꯍꯥꯏꯅ ꯑꯁ ꯈꯤꯇꯪ ꯁꯨꯕꯅꯤꯗ ꯌꯥꯝꯅ ꯁꯨꯗꯦꯗ ꯍꯥꯏꯔꯒ ꯌꯨꯝꯗ ꯌꯥꯝ ꯊꯨꯅ ꯍꯜꯂꯛꯑꯣꯀꯣꯅ ꯍꯥꯏꯕꯗ ꯑꯩꯈꯣꯏ ꯅꯦꯝꯕꯣꯛꯁꯨ ꯇꯥꯔꯦꯕ ꯑꯦꯁ ꯅꯨꯡꯁꯥ ꯌꯗ ꯆꯂꯁꯦ ꯍꯥꯏ ꯍꯣꯏ ꯍꯣꯏ ꯆꯠꯂꯁꯦ ꯌꯥꯔꯦ ꯌꯨꯝꯗ ꯑꯃꯨꯛ ꯍꯜꯂꯛꯑꯦ ꯍꯜꯂꯛꯑꯒ ꯐꯣꯟ ꯇꯧꯔꯛꯑꯦ ꯍꯧꯖꯤꯛ ꯌꯨꯝꯗ ꯂꯥꯛꯄ ꯌꯨꯝꯗ ꯂꯩꯏꯕ꯭ꯔꯥ ꯂꯧꯗ ꯂꯥꯛꯏꯕ꯭ꯔꯥ ꯍꯥꯏ ꯑꯗꯨꯅ ꯍꯥꯏꯩꯅ ꯌꯨꯝꯗ ꯂꯩꯔꯦ ꯍꯥꯏꯔꯒ ꯅꯃꯥꯏꯗꯣ ꯌꯦꯡꯕ ꯑꯃꯝꯐꯥꯎ ꯌꯥꯔꯔꯣꯏ ꯌꯥꯝ ꯃꯝꯑꯦ ꯌꯥꯝ ꯕ꯭ꯂꯦꯛ ꯑꯣꯏꯔꯝꯃꯤ
ꯅꯪꯒꯤ ꯅꯠꯇꯣꯟꯗꯨ ꯅꯠꯇ ꯑꯣꯟ ꯈꯔ ꯃꯥꯝ꯭ꯔꯥ
ꯑ ꯑꯣ ꯑꯗꯨ ꯅꯪꯒꯤ ꯅꯃꯥꯏꯗꯣ ꯌꯥꯝ ꯕ꯭ꯂꯦꯛ ꯑꯃꯨ ꯑꯣꯏꯔꯝꯃꯅꯤꯀꯣ ꯑꯩ ꯑꯩ ꯅꯨꯄꯥꯗ ꯑꯩ ꯅꯨꯄꯥꯗꯣ ꯄꯩꯁꯥꯗꯤ ꯂꯩꯗꯕ ꯑꯗꯨꯒꯤꯅꯦ ꯑꯩꯒꯤ ꯀ꯭ꯔꯤꯝꯒꯗꯤ ꯌꯥꯝ ꯇꯩꯍ ꯊꯅꯤꯡꯉ
ꯐꯩꯌꯦ ꯐꯩꯌꯦ ꯃꯋꯥꯅ ꯆꯥꯟꯕꯤꯕ ꯅꯨꯄꯤ ꯍꯥꯏꯗꯣ ꯑꯣꯅꯦꯗꯅ
ꯑꯦꯁ ꯑꯦꯁ ꯅꯍꯥꯟꯗꯣ ꯑꯩꯅꯁ ꯀꯔꯤꯅꯣ ꯃꯍꯤꯡ ꯅꯥꯇꯣꯟꯗ ꯃꯍꯤꯡ ꯊꯣꯛꯑꯦ ꯍꯥꯏꯔꯒ ꯀꯣ ꯑꯩꯅ ꯑꯗꯨꯃꯥꯏ ꯍꯥꯏꯔꯒ ꯑꯁ ꯅꯪ ꯍꯪꯕ ꯌꯥꯕ ꯃꯐꯝꯗ ꯍꯪꯉꯣ ꯑꯗꯨꯒ ꯀ꯭ꯔꯤꯝꯗꯣ ꯐꯖꯅ ꯇꯥꯏꯊꯣꯛꯑꯣ ꯍꯥꯏꯑꯦ ꯑꯗꯨꯒ ꯅꯍꯥꯟ ꯃꯥꯕꯨꯁꯨ ꯌꯦꯡꯕ ꯆꯠꯂꯦꯗꯅ
ꯎꯝ
ꯑꯗꯨꯗ ꯃꯥꯅ ꯑꯩꯒꯤ ꯍꯤꯗꯥꯛꯇꯤ ꯀꯣꯟꯅ ꯑꯃꯨꯛ ꯂꯩꯔꯁꯦ ꯀ꯭ꯔꯤꯝꯗꯣ ꯀꯔꯤꯅꯣ ꯁꯦꯔꯝꯒ ꯁ ꯏꯁ ꯄ꯭ꯔꯤꯟ ꯑꯃ ꯂꯩꯌꯦꯕ ꯑꯗꯣ ꯂꯩꯊꯣꯛꯑꯣ ꯍꯥꯏ ꯏꯁ ꯄꯩꯁꯥ ꯂꯩꯇ ꯄꯨꯕ ꯀꯃꯥꯏ ꯂꯩꯗꯨꯗ ꯑꯩ ꯅꯨꯄꯥꯒꯤ ꯍꯤꯗꯥꯛ ꯂꯣꯏ ꯂꯩꯌꯦ ꯑꯗꯣ ꯂꯩꯗ꯭ꯔꯦ